ꯑꯧ ꯇꯥꯏꯌꯦ
ꯀꯩꯗꯧꯔꯤꯅꯣ ꯅꯪꯕꯣ
ꯑꯁ ꯆꯥꯛ ꯊꯣꯡꯔꯤꯅꯤ ꯎꯝ ꯀꯩ ꯏꯟꯖꯥꯡ ꯆꯥꯔꯒꯦ
ꯌꯦꯟ ꯊꯣꯡꯕ ꯑꯃꯒ ꯀꯩꯅꯣ ꯎꯝ ꯉꯥ ꯊꯣꯡꯕ ꯑꯃꯒ ꯆꯝꯐꯨꯠ ꯑꯃꯒ ꯍꯋꯥꯏꯖꯥꯔ ꯑꯃꯦꯠꯄꯒ ꯆꯥꯏꯌꯦ
ꯍꯥꯎꯏꯅꯦ ꯃꯊꯦꯜ ꯃꯊꯦꯜ ꯆꯥꯔꯦꯅ ꯑꯁ ꯆꯜ ꯏꯟꯖꯥꯡ ꯊꯣꯡꯗ꯭ꯔꯤ ꯀꯩ ꯏꯟꯖꯥꯡ ꯊꯣꯡꯁꯤꯔꯣ ꯈꯪ
ꯑꯁ ꯌꯥꯝ ꯊꯦꯡꯉꯦꯍꯦ ꯄꯨꯡ ꯀꯌꯥꯗ ꯆꯥꯛ ꯆꯥꯗꯣꯏꯔꯣ ꯍꯧꯖꯤꯛ ꯊꯣꯡꯉꯒ
ꯍꯣꯔꯦꯟ ꯃꯥꯄꯜ ꯇꯔꯥ ꯑꯗꯨꯃꯥꯏꯗꯤ ꯆꯥꯒꯅꯤ ꯕꯥꯔꯣ ꯄꯨꯡ ꯇꯔꯥ ꯑꯗꯨꯝ ꯍꯦꯜꯂꯒ ꯕꯔꯣ ꯑꯗꯨꯒꯨꯝꯗ ꯑꯗꯨꯝ ꯇꯨꯝꯃꯦ ꯑꯥꯗꯤ ꯊꯦꯡꯅ ꯑꯗꯨꯝ ꯇꯨꯝꯃꯦ
ꯐꯩꯌꯦ ꯐꯩꯌꯦ ꯅꯣꯏꯗꯤ ꯐ꯭ꯔꯤꯗꯝꯅꯤꯅ
ꯗꯥꯏꯗꯒ ꯐ꯭ꯔꯤꯗꯝꯔꯣ ꯑꯁ
ꯐ꯭ꯔꯤꯗꯝꯅꯤꯅ ꯅꯣꯏ ꯀꯨꯁꯤ ꯇꯧꯔꯣ ꯅꯪ ꯉꯁꯤ ꯀꯗꯥꯏ ꯆꯠꯄ꯭ꯔꯣ ꯌꯨꯝ ꯂꯩꯕ꯭ꯔꯣ
ꯑꯗꯨꯝ ꯌꯨꯝ ꯂꯥꯏꯑꯦ ꯑꯁ ꯂꯥꯏꯔꯤꯛ ꯏꯕ ꯑꯗꯨꯝ ꯂꯥꯏꯔꯤꯛ ꯏꯕ ꯂꯣꯏꯔꯒ ꯑꯃꯨꯛ ꯇꯨꯝꯃꯦ ꯑꯃꯨꯛ ꯍꯧꯒꯠꯂꯒ ꯀꯣꯆꯤꯡ ꯆꯠꯄ
ꯎꯝ ꯐꯩꯌꯦ ꯅꯣꯡ ꯆꯨꯗ꯭ꯔ ꯑꯗꯨꯋꯥꯏꯗ
ꯎꯝ ꯅꯣꯡ ꯆꯨꯔꯛꯇꯦ ꯅꯣꯡ ꯃꯥꯡꯗꯤ ꯃꯡꯉꯦꯕꯀꯣ ꯆꯨꯗꯤ ꯆꯨꯔꯛꯇꯕ
ꯈꯣꯏꯗꯁꯨꯅꯦ ꯅꯣꯡ ꯃꯥꯡꯔꯒ ꯑꯃꯨꯛ ꯅꯨꯡꯁꯥ ꯑꯃꯨꯛ ꯊꯣꯛ ꯅꯨꯡꯁꯤꯠ ꯑꯃꯨꯛ ꯁꯤꯠ
ꯅꯨꯡꯁꯤꯠꯁꯨ ꯁꯤꯇꯦꯁꯤꯗꯗꯤ ꯑꯁ ꯌꯥꯝ ꯁꯥꯏꯌꯦ
ꯎꯝ ꯁꯥꯕꯗꯤ ꯀꯝꯄ꯭ꯂꯦꯛꯁꯟ ꯊꯣꯛꯄꯅꯤꯍꯦ
ꯑꯁ ꯀꯗꯥꯏꯗꯒꯤ ꯌꯥꯗꯦ ꯀꯝꯄ꯭ꯂꯦꯛꯁꯟ
ꯎꯗꯕ ꯀꯨꯏꯔꯦ ꯁꯛ ꯌꯥꯝ ꯐꯖꯊꯣꯛꯔꯝꯃꯅꯤ
ꯑꯁ ꯀꯗꯥꯏꯗꯒꯤ
ꯍꯥ ꯍꯥ ꯍꯥ ꯎꯗꯕ ꯀꯨꯏꯔꯦ ꯑꯝ
ꯏꯅꯦ ꯅꯣꯏ ꯅꯆꯥꯈꯣꯏ ꯂꯩꯇ꯭ꯔꯣ
ꯏꯆꯥ ꯈꯣꯏ ꯃꯄꯥꯟꯗ ꯂꯣꯏ ꯁꯥꯟꯅꯔꯤ ꯑꯩꯅ ꯀꯥ ꯃꯅꯨꯡꯗ ꯂꯩꯕ ꯀꯩꯅꯣꯗꯤ ꯅꯣꯏ ꯅꯣꯏ ꯃꯐꯝꯗꯨꯗ ꯃꯩ ꯅꯨꯡꯉꯥꯏꯕ꯭ꯔꯣ
ꯑꯁꯤ ꯏꯂꯦꯛꯇ꯭ꯔꯤꯛ ꯔꯣ
ꯎꯝ
ꯑꯂꯦꯇ꯭ꯔꯤꯛꯇꯤ ꯅꯨꯡꯉꯥꯏ ꯏꯁꯤꯡ ꯈꯔ ꯅꯨꯡꯉꯥꯏꯇꯕ
ꯏꯁꯤꯡꯁꯨ ꯂꯩꯕ꯭ꯔꯣ
ꯎꯝ ꯂꯩꯕ ꯅꯠꯇꯦ ꯃꯣꯏꯅ ꯑꯗꯨꯝ ꯇꯨꯇꯤꯗꯀꯣ ꯇꯨꯇꯤꯗꯣ ꯂꯥꯛꯑꯦ ꯑꯗꯣꯔ ꯁꯨ ꯑꯈꯣꯏꯒꯤ ꯁꯤꯟꯇꯦꯛꯁꯇꯨ ꯄꯤꯛꯅꯤꯅ ꯑꯗꯨꯝ ꯊꯨꯅ ꯂꯣꯏꯁꯤꯜꯂꯦꯕ ꯍꯧꯖꯤꯛꯀꯥꯟ ꯇꯣꯇꯤꯗꯣ ꯐꯖꯅ ꯂꯥꯛꯇꯦꯕ ꯃꯣꯏ ꯑꯥꯗꯒꯤ ꯁꯤꯡꯗꯝ
ꯐꯠ ꯑꯣ ꯂꯩꯗꯕꯅ ꯐꯔꯦ ꯁꯥ ꯁꯦꯞ ꯑꯣꯏꯔꯦꯗꯅ
ꯑꯗꯨ ꯑꯣꯏꯔꯖꯨ ꯑꯈꯣꯏꯗꯤ ꯑꯗꯤ ꯔꯦꯟꯒꯤ ꯄꯩꯁꯥ ꯗ ꯂꯣꯏ ꯌꯥꯎꯒ꯭ꯔꯦꯕ ꯕꯥꯩꯒꯤꯁꯨ
ꯏꯁ ꯏꯅꯥꯎꯅꯨꯄꯤ ꯈꯣꯏꯅꯤ ꯔꯦꯟ ꯄꯩꯁꯥꯁꯨ ꯌꯥꯝꯃꯦ ꯏꯁꯤꯡꯁꯨ ꯑꯃꯨꯛ ꯂꯩꯕ
ꯎꯝ ꯏꯅꯥꯎꯄꯤꯈꯣꯏꯗꯒꯤ ꯑꯈꯣꯏꯅ ꯍꯦꯜꯂꯦ
ꯄꯩꯁꯥꯔꯣ ꯑꯁ ꯆꯥꯝꯃ ꯆꯅꯤ ꯈꯛꯇ ꯑꯣꯏꯔꯝꯃꯅꯤꯗ
ꯌꯥꯝ ꯍꯦꯜꯂꯝꯃꯣꯏꯌꯦ ꯆꯥꯝꯃ ꯇꯪꯅꯤ ꯈꯇꯛ ꯑꯣꯏꯔꯝꯒꯅꯤ ꯌꯥꯝ ꯍꯦꯟꯗꯕꯗꯤ ꯌꯥꯏ ꯍꯥ
ꯑꯣꯏꯒꯤꯅ ꯀꯥꯗꯣ ꯈꯔ ꯆꯥꯎꯋꯦꯕ ꯑꯃꯨꯛ
ꯑꯣ ꯑꯗꯨꯗꯤ ꯅꯪꯒꯤꯅ ꯐꯔꯦꯅꯦ ꯃꯨꯛ
ꯁꯃꯣ ꯃꯥꯒꯤ ꯃꯐꯝꯗꯨꯗꯤ ꯇꯤꯟꯅ ꯈꯣꯞꯄꯅꯤꯅꯀꯣ ꯀꯨꯞꯄꯅꯤꯅ
ꯌꯥꯝ ꯁꯥꯕꯅꯦ ꯃꯥꯒꯤ ꯃꯐꯝꯗꯗꯤ
ꯎꯝ ꯈꯣꯏꯗꯁꯨ ꯁꯥꯕꯨꯗꯤ ꯁꯥꯏꯌꯦꯕ ꯑꯗꯨ ꯑꯣꯏꯔꯁꯨ ꯈꯤꯇꯪ ꯅꯨꯡꯉꯥꯏꯕ ꯑꯃꯨꯛ ꯋꯥꯡꯕꯅꯤꯅꯀꯣ ꯌꯨꯝꯗꯣ
ꯑꯣ ꯑꯁ ꯃꯣꯏꯗꯤ ꯃꯥꯒꯤ ꯃꯐꯝꯗꯤ ꯌꯥꯝ ꯅꯨꯡꯉꯥꯏꯇꯦꯗ ꯂꯩꯐꯝ ꯆꯥꯐꯝꯗꯣ
ꯎꯝ
ꯑꯩꯁꯨ ꯅꯣꯡ ꯅꯤꯅꯤ ꯍꯨꯝꯅꯤ ꯂꯩꯌꯦꯕ
ꯅꯍꯥꯟ ꯂꯥꯛꯄꯗꯨꯔꯣ
ꯍꯣꯏ
ꯎꯝ
ꯅꯪꯗꯤ ꯀꯔꯤꯒꯤ ꯑꯗꯨꯗ ꯂꯩꯕ ꯇꯣꯛꯄꯔꯣ
ꯑꯁ ꯀꯣꯆꯤꯡꯗꯣ ꯑꯁ ꯗꯤ ꯂꯧꯋꯦ ꯑꯗꯨ ꯑꯣꯏꯔꯖꯨ ꯑꯩꯅ ꯀꯦꯟ ꯇꯥꯕꯗꯣ ꯈꯔ ꯋꯥꯠꯂꯦꯕ ꯃꯣꯏꯒꯤ
ꯑꯗꯨ ꯅꯪ ꯍꯥꯟꯅ ꯑꯃꯨꯛ ꯀꯣꯟꯅ ꯀꯣꯟꯅ ꯂꯧꯕꯗꯣ ꯒ꯭ꯌꯥꯟ ꯇꯥꯔꯦ
ꯑꯁꯤꯗꯅ ꯈꯔ ꯅꯨꯡꯉꯥꯏꯌꯦꯕ ꯃꯣꯏꯅ ꯂꯧꯕ ꯅꯣꯠꯀꯨꯝꯕ ꯄꯤꯕꯗꯣ ꯐꯖꯅ ꯄꯤꯌꯦꯕ ꯑꯁꯤꯗꯗꯤ
ꯎꯝ ꯑꯗꯨꯗꯤ ꯏꯅꯥꯎꯅꯨꯄꯤꯗꯣ ꯃꯥꯗꯤ ꯒ꯭ꯌꯥꯟ ꯇꯥꯏ ꯍꯥꯏꯕ꯭ꯔꯣ ꯅꯣꯏ ꯑꯗꯨꯝ ꯋꯥꯔꯤ ꯁꯥꯟꯅꯕꯗꯣ
ꯈꯪꯗꯦ ꯑꯩꯗꯤ
ꯍꯪꯗ꯭ꯔꯣ
ꯅꯣꯏ ꯍꯪꯉꯣ
ꯍꯣꯏ ꯍꯪꯉꯗꯤ ꯃꯥꯥꯟ ꯊꯣꯛꯄ ꯑꯃꯥ ꯈꯨꯝꯂꯛꯑꯦꯅꯦ
ꯁ꯭ꯀꯨꯜ ꯀꯥꯕ ꯅꯨꯡꯉꯥꯏꯕ꯭ꯔꯣ ꯍꯟꯗꯛꯁꯤꯕꯣ
ꯑꯁ ꯁ꯭ꯀꯨꯜ ꯆꯠꯇꯦꯗ
ꯎꯝ
ꯁ꯭ꯀꯨꯜ ꯆꯠꯅꯤꯡꯗ꯭ꯔꯦ
ꯆꯠꯂꯨ ꯀꯩꯅꯣ ꯍꯌꯦꯡꯋꯥꯏ ꯇꯝꯅꯤꯡꯂꯁꯨ ꯇꯝꯕ ꯐꯪꯗꯕ ꯃꯇꯝ ꯂꯥꯛꯀꯅꯤ ꯇꯝꯂꯤꯉꯩꯗ
ꯑꯁ ꯇꯝꯅꯤ ꯑꯩ ꯑꯦꯁ ꯇꯝꯅꯤꯡꯗꯦ ꯑꯩꯗꯤ ꯊꯨꯅ ꯂꯣꯏꯁꯤꯟꯅꯤꯡꯈ꯭ꯔꯦ ꯁꯤ ꯒꯨꯝꯕ ꯁ꯭ꯀꯨꯜ ꯀꯅꯥ ꯀꯥꯅꯤꯡꯒꯦꯔ ꯀꯥꯅꯤꯡꯗꯕꯅ ꯅꯣꯏꯁꯨ ꯇꯝ ꯅꯣꯏꯁꯨ ꯇꯝꯍꯧꯕ ꯌꯥꯗ꯭ꯔꯣ
ꯑꯩꯈꯣꯏꯗꯤ ꯑꯩꯈꯣꯏꯒꯤ ꯃꯇꯝ ꯂꯣꯏꯕꯒꯤ ꯃꯇꯝ ꯂꯣꯏꯔꯦ ꯍꯥꯏꯕꯒꯤ ꯇꯝꯗꯕꯅꯤꯅꯦ
ꯁꯨ ꯂꯣꯏꯔꯦ ꯍꯥꯏꯔꯛꯈꯤꯅꯤ ꯉꯥꯇꯪ ꯂꯩꯔꯗꯤ
ꯂꯣꯏꯈꯤꯅꯨ ꯂꯣꯏꯈꯤꯅꯨ ꯌꯥꯝ ꯉꯜꯂꯤꯌꯦ ꯅꯣꯏꯒꯤꯗꯤ
ꯕꯛ ꯉꯟꯅ ꯍꯟꯗ꯭ꯔꯤꯕ ꯂꯣꯏꯔꯦ ꯍꯥꯏꯔꯛꯈꯤꯅꯤ ꯑꯩꯈꯣꯏꯒꯤꯁꯨ ꯅꯣꯏꯒꯨꯝꯅ
ꯑꯗꯨꯅꯦ ꯇꯝꯂꯤꯉꯥꯏꯗ ꯐꯖꯅ ꯇꯝꯃꯨ
ꯇꯝꯅꯤꯡꯗ꯭ꯔꯦ ꯂꯥꯏꯔꯤꯛꯇꯤ ꯄꯥꯅꯤꯡ ꯀꯣꯏꯕ ꯆꯠꯇꯦ ꯄꯩꯁꯥꯁꯨ ꯂꯩꯇꯦ ꯀꯣꯏ ꯐꯝꯁꯨ ꯂꯩꯇꯦ
ꯅꯨꯡꯉꯥꯏꯊꯣꯛꯑꯣ ꯀꯩꯅꯣ ꯅꯍꯥ ꯑꯣꯏꯔꯤꯉꯩꯗ
ꯑꯁ ꯅꯨꯡꯉꯥꯏꯊꯣꯛꯅꯤꯡꯉꯥꯏ ꯃꯇꯝ ꯌꯥꯝ ꯋꯥꯠꯂꯤꯍꯦ
ꯍꯟꯗꯛꯁꯦ ꯍꯟꯗꯛ ꯁ꯭ꯀꯨꯜ ꯀꯥꯔꯗꯤ ꯃꯊꯪ ꯆꯍꯤꯗꯗꯤ ꯐ꯭ꯔꯤ ꯈꯔ ꯑꯣꯏꯔꯅꯤꯗꯅ
ꯊꯪ ꯆꯍꯤꯗꯗꯤ ꯐ꯭ꯔꯤꯗꯝ ꯑꯣꯏꯈ꯭ꯔꯅꯤ
ꯎꯝ
ꯍꯨꯖꯤꯛꯇꯤ
ꯑꯁ ꯍꯣꯏꯅꯦ ꯏꯅꯥꯎꯅꯨꯄꯤꯗꯁꯨ ꯗꯣ ꯃꯊꯟꯗ ꯂꯩꯕꯅꯤꯅ ꯏꯆꯦꯁꯨ ꯂꯩꯃꯤꯟꯅꯌꯦ ꯑꯗꯨ ꯑꯣꯏꯔꯁꯨ ꯏꯆꯦꯕꯨꯗꯤ ꯀꯤꯗꯕ
ꯑꯁ ꯄꯗꯦ ꯑꯩꯈꯣꯏꯁꯨ ꯆꯞ ꯃꯟꯅꯩꯌꯦ ꯃꯣꯏꯒ ꯑꯩꯒ
ꯐꯣꯟꯗ ꯋꯥꯔꯤ ꯁꯥꯟꯅꯕꯅꯦ
ꯗꯣ ꯏꯕꯥꯟꯅꯤꯗꯣ ꯅꯨꯡꯇꯤꯒꯤ ꯑꯗꯨꯝ ꯋꯥꯔꯤ ꯁꯅꯩ ꯕꯥ ꯃꯥꯗꯨꯁꯨ ꯆꯞ ꯃꯥꯅꯩ ꯑꯈꯣꯏ
ꯅꯣꯏꯅ ꯈꯔ ꯍꯦꯜꯂꯝꯅꯤ ꯅꯪꯅ ꯈꯔ ꯃꯐꯝꯗꯣ ꯏꯁꯇ꯭ꯔꯤꯛ ꯑꯣꯏꯗ꯭ꯔꯣꯅꯦ
ꯁꯇ꯭ꯔꯤꯛ ꯑꯣꯏꯗꯦꯍꯦ ꯆꯞ ꯃꯥꯟꯅꯩ ꯍꯦ ꯕꯔꯥꯗꯕꯨ
ꯏꯅꯥꯎꯅꯨꯄꯤ ꯏꯅꯥꯎꯅꯨꯄꯤ ꯂꯦꯛꯃꯟꯗꯅꯀꯣ ꯐꯕꯨꯠ
ꯎꯝ
ꯐꯥꯌꯪ ꯑꯗꯨ ꯑꯣꯏꯔꯁꯨ ꯃꯅꯤꯡꯗ ꯑꯗꯨ ꯑꯣꯏꯔꯁꯨ ꯑꯗꯨꯨꯃꯥꯏ ꯇꯧꯗ꯭ꯔꯣ
ꯍꯥ
ꯀꯔꯤ ꯍꯥꯏꯕ ꯑꯪꯒ ꯐꯖꯟ ꯇꯥꯗꯦ ꯅꯦꯋꯥꯛꯇ ꯆꯜ
ꯕꯔꯥ ꯕꯔꯥꯒꯤ ꯌꯨꯝꯕꯨꯒꯤ ꯌꯨꯝꯗꯣ ꯇꯥꯔꯕꯣ ꯕꯔꯥꯒꯤ ꯌꯨꯝꯕꯨꯒꯤ ꯌꯨꯝꯗꯣ ꯀꯥꯗꯣ ꯃꯅꯤꯡꯔꯣꯝꯗ ꯉꯥꯛꯇ ꯂꯥꯛꯑꯦꯕ
ꯎꯝ ꯑꯗꯨꯝ ꯂꯥꯕꯅꯦ ꯃꯃꯥꯡꯗ ꯐꯖꯟ ꯊꯣꯛꯇꯝꯅꯦ ꯃꯅꯤꯡꯗ ꯀꯤꯠꯆꯟ ꯔꯣꯝꯗ ꯑꯗꯨꯝ ꯂꯥꯛ ꯄꯅꯦ ꯑꯗꯨꯝ ꯐꯝꯔꯒꯁꯨ
ꯑꯗꯨꯝ ꯇꯧꯕꯅꯤ ꯐꯤ ꯁꯨꯕ ꯀꯣꯟ ꯐꯦꯡꯕ ꯂꯣꯏ ꯑꯗꯨꯔꯣꯝꯗ ꯂꯥꯛꯑꯦꯕꯀꯣ ꯇꯣꯏꯂꯦꯠꯁꯨ ꯂꯩ ꯂꯩꯝꯅꯤꯅ ꯀꯣ
ꯅꯪ ꯃꯃꯥꯡꯗ ꯂꯩꯕꯗꯤ ꯅꯨꯡꯉꯥꯏꯒꯅꯤꯀꯣ ꯃꯃꯥꯡꯗ ꯂꯩꯕ ꯌꯥꯗ꯭ꯔꯣ
ꯃꯃꯥꯡꯗꯨꯗꯣ ꯍꯥꯡꯗ꯭ꯔꯦꯕ ꯔꯨꯝꯗꯣ ꯍꯥꯡꯗ꯭ꯔꯦ ꯑꯗꯨꯗ
ꯑꯗꯨꯋꯥꯏꯗ ꯏꯪꯁꯨ ꯏꯪꯒꯗꯕ ꯃꯥꯜꯂꯦꯀꯣ ꯃꯐꯝꯗꯣ ꯏꯪꯒꯗꯕ ꯃꯥꯜꯂꯦꯕ
ꯔꯨꯝꯗꯨ ꯔꯨꯝꯗꯤ ꯆꯥꯎꯕꯅꯤ ꯑꯗꯨ ꯔꯨꯝꯗꯨꯅ
ꯑꯣ ꯃꯃꯥꯡꯒꯤꯗꯣ
ꯎꯝ ꯑꯗꯨꯅ ꯄꯩꯁꯥꯁꯨ ꯈꯔ ꯇꯥꯡꯕ ꯗꯨ ꯔꯨꯝꯗꯨꯅ
ꯑꯦ ꯀꯌꯥꯃꯨꯛ ꯍꯦꯟꯕ꯭ꯔꯥ ꯑꯃꯣꯛ
ꯑꯝ ꯃꯉꯥꯃꯨꯛ ꯍꯦ ꯌꯝꯖꯨ ꯑꯥ ꯌꯨꯝ ꯆꯥꯎꯋꯦꯕ ꯃꯣꯏꯅ ꯑꯩꯈꯣꯏꯒꯤꯗꯤ ꯄꯤꯛꯑꯦꯗꯅ ꯑꯩꯈꯣꯏ ꯅꯍꯥꯟ ꯂꯩꯕ ꯃꯅꯤꯡꯒꯤꯗꯨꯗꯤ ꯄꯤꯛꯑꯦꯗꯅ
ꯎꯝ
ꯄꯤ ꯈꯣꯏ ꯂꯩꯕꯗꯨ
ꯑꯁꯤ ꯃꯃꯥꯡꯈꯣꯏꯒꯤ ꯃꯃꯥꯡ ꯑꯩꯈꯣꯏꯒꯤ ꯀꯥꯗꯣ ꯃꯤ ꯄꯥꯛ ꯂꯩꯇꯦꯅꯦ
ꯎꯝ ꯂꯩ ꯑꯥ ꯍꯧꯖꯤꯛꯇꯤ ꯂꯥꯛꯑꯦ ꯍꯥꯏꯕꯅꯤ ꯅꯥ ꯅꯨꯄꯤꯗꯨ ꯅꯍꯥꯟ ꯁꯤ ꯇꯥꯡꯈꯣꯜ ꯅꯨꯄꯤ ꯂꯩꯕꯅꯦꯕ ꯃꯆꯥ ꯄꯣꯛꯄꯒꯤꯀꯣ ꯃꯣꯏ ꯈꯨꯟꯗ ꯆꯠꯂꯦ ꯍꯥꯏꯌꯦ ꯑꯃꯨꯛ ꯍꯧꯖꯤꯛ ꯍꯧꯖꯤꯛꯇꯤ ꯑꯃꯨꯛ ꯂꯥꯛꯑꯦ ꯍꯥꯏꯌꯦ ꯅꯍꯥꯟꯗꯣ ꯏꯅꯥꯎ ꯅꯨꯄꯤ ꯊꯒꯠꯕꯗꯣ ꯅꯨꯄꯤ ꯑꯃ ꯇ ꯑꯃ
ꯑꯩꯗꯤ ꯌꯨꯝꯕꯨꯗꯣ ꯃꯕꯨꯛ ꯐꯕꯒꯨꯝ ꯇꯧꯋꯤꯗ
ꯐꯔꯝꯅꯤ ꯃꯄꯣꯛꯇꯨꯁꯨ ꯐꯕꯅꯦ ꯃꯥ ꯅꯨꯄꯤꯗꯣ ꯑꯥꯔ ꯀꯩꯅꯣꯒꯤꯅꯦ ꯅ ꯅꯝꯆꯤꯡꯒꯤꯗꯣ ꯅꯍꯥꯟ ꯗꯤ ꯑꯦꯝꯗ ꯑꯣꯖꯥ ꯇꯧꯔꯝꯕ ꯅꯨ ꯄꯤ ꯗꯨꯅꯦ
ꯎꯝ ꯐꯔꯝꯒꯅꯤ
ꯏꯕꯣꯛꯇꯨꯁꯨ ꯐꯕꯅꯦ ꯅꯨꯡꯉꯥꯏꯕꯅꯤꯗ ꯑꯗꯨꯝ ꯂꯩꯕ ꯅꯨꯡꯉꯥꯏꯕꯅꯤ ꯑꯗꯨꯗꯁꯨ ꯏꯃꯥꯅꯤ ꯂꯩꯕ ꯀꯥꯟꯗꯣ
ꯅꯪꯗꯤ ꯍꯟꯗꯛꯀꯥꯟꯁꯦ ꯀꯔꯤ ꯃꯊꯦꯜ ꯃꯊꯦꯜ ꯆꯥꯕ꯭ꯔꯣ
ꯑꯁ ꯍꯥꯎꯕ ꯆꯥꯅꯤꯡꯉꯥꯏ ꯂꯩꯔꯛ ꯈꯥꯃꯦꯟꯒꯨꯝꯕ ꯑꯂꯨꯒꯨꯝꯕ ꯈꯥꯃꯦꯟ ꯑꯈꯥꯕ ꯀꯨꯝꯕ ꯑꯗꯨꯒ ꯈꯥꯃꯦꯟ ꯑꯁꯥꯡꯕ ꯍꯥꯏꯒꯦꯔꯣ ꯁꯥꯡ ꯂꯗꯨ ꯑꯗꯨꯒꯨꯝꯕꯗꯨ
ꯗꯨ ꯑꯥ ꯀꯩꯅꯣ ꯍꯤꯡꯒꯣꯜ ꯍꯥꯐꯝ ꯂꯩꯇꯕꯅꯤꯅꯀꯣ ꯍꯤꯟꯖꯥꯡꯗꯣ ꯌꯥꯝ ꯋꯥꯏꯑꯦꯕ
ꯂꯩꯕ ꯅꯠꯇ꯭ꯔꯗꯤ ꯐꯪꯗ꯭ꯔꯦꯅꯦ ꯌꯨꯝꯗ ꯄꯨꯔꯛꯑꯁꯨ ꯀꯨꯏꯅ ꯊꯝꯕ ꯌꯥꯗꯝꯅꯤꯅ ꯀꯣ
ꯑꯣ ꯑꯩꯈꯣꯏ ꯈꯨꯟ ꯑꯩꯈꯣꯏ ꯈꯨꯟꯗꯁꯨꯀꯣ ꯏꯟꯁꯥꯡꯒꯤ ꯋꯥꯅꯦꯕ
ꯎꯝ ꯁꯥꯗ꯭ꯔꯗꯤ ꯐꯪꯗꯝꯅꯤꯅꯦ ꯑꯗꯨꯗꯁꯨ
ꯑꯁ ꯅꯪ ꯉꯁꯤꯁꯦ ꯑꯩꯈꯣꯏꯔꯣꯝꯗ ꯑꯩ ꯀꯥꯡ ꯆꯤꯛꯄꯅ
ꯌꯥꯝꯃꯦ ꯑꯩꯈꯣꯏꯗꯁꯨ ꯀꯥꯡ ꯑꯁ ꯗꯤꯡꯒꯤꯁꯦ ꯑꯗꯨꯝ ꯅꯥ ꯅꯥꯏ ꯍꯥꯏꯌꯦ ꯍꯧꯖꯤꯛꯀꯥꯟ
ꯑꯁ ꯀꯥꯡ ꯂꯩꯃꯟꯗꯅ ꯉꯁꯤ ꯑꯩ ꯉꯍꯥꯛꯇꯪ ꯐꯝꯕꯗꯣ ꯀꯥꯡ ꯇꯔꯥ ꯍꯦꯂꯦꯅꯦ ꯍꯥꯞꯄ
ꯨꯒꯨꯗꯅꯥꯢꯠ ꯊꯥꯎ
ꯒꯨꯠꯅꯥꯏꯗ ꯊꯥꯕꯗꯣ ꯃꯄꯥꯟ
ꯂꯩꯕ ꯉꯝꯗꯦ ꯗꯨꯕꯥꯏꯗꯤ ꯐꯖꯅ ꯇꯥꯡꯉꯦ
ꯎꯝ
ꯑꯃꯗ ꯀꯨꯟꯂꯥ ꯄꯤꯕꯅꯤꯅꯦ
ꯏꯅꯥꯎ ꯅꯨꯄꯤꯗꯣ ꯒꯨꯠꯅꯥꯏ ꯒꯨꯠꯅꯥꯏꯠ ꯇꯣ ꯂꯧ ꯕꯥ ꯎꯝ ꯕꯣꯛꯁ ꯑꯃ ꯂꯧꯕ ꯑꯗꯨꯒ ꯎꯝ ꯏꯅꯥꯎꯅꯨꯄꯤꯗꯨꯅ ꯂꯪꯕꯗꯀꯣ ꯒꯨꯠꯅꯥꯏꯇꯣ ꯂꯣꯏ ꯀꯥꯏꯔꯕ ꯃꯆꯦꯠ ꯃꯆꯦꯠ ꯊꯥꯕ ꯌꯥꯗ꯭ꯔꯕ
ꯑꯥ
ꯄꯃꯨꯋꯦꯍꯦ
ꯍꯨꯏ ꯈꯣꯕ꯭ꯔꯣ ꯅꯣꯏ ꯗ꯭ꯋꯥꯏꯗꯣ ꯍꯨꯏ ꯃꯈꯣꯟ ꯇꯥꯏꯅꯦ
ꯍꯣꯏ ꯂꯩꯌꯦ ꯎꯝ ꯍꯨꯏ ꯌꯥꯝꯅꯤꯅꯀꯣ ꯑꯁ ꯍꯧꯖꯤꯛꯇꯤ ꯃꯤ ꯃꯄꯥꯟ ꯊꯣꯛꯅꯩꯕ ꯆꯥꯛꯀꯨꯝꯕ ꯊꯣꯡꯕ ꯏꯁꯤꯡꯒꯨꯝꯕ ꯁꯣꯛꯄꯗꯣ
ꯎꯝ ꯍꯨꯏꯕꯨꯗꯤ ꯍꯥꯏꯔꯨꯕ ꯌꯥꯗꯕꯅꯤꯅ
ꯍꯣꯏꯅꯕꯨ ꯀꯔꯤ ꯈꯪꯕ꯭ꯔ ꯅꯠꯇ꯭ꯔ ꯍꯨꯏꯅꯕꯨ ꯀꯔꯤ ꯀꯔꯤ ꯈꯪꯕ꯭ꯔ ꯍꯥꯏꯕ ꯕꯅꯤ ꯐꯣꯟ ꯇꯧꯕꯗꯣ